ꯇꯕ꯭ꯔꯣ ꯀꯩꯗꯧꯔꯒ ꯂꯩꯒꯦ
ꯀꯔꯤꯒꯤ ꯅꯨꯡꯉꯥꯏꯇ꯭ꯔꯤꯕ꯭ꯔꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤ ꯍꯥꯏꯕ ꯇꯥꯔꯦ
ꯑꯣ
ꯎꯝ
ꯆꯤꯆꯦ ꯑꯣꯏꯅꯤꯡꯉꯥ ꯃꯥꯜꯂꯦꯀꯣ ꯅꯪꯁꯦ
ꯈꯪꯗꯦ ꯅꯦ ꯀꯅꯥꯅ ꯆꯤꯆꯦ ꯑꯣꯏꯗꯣꯏꯔꯥ ꯈꯪꯗꯦ
ꯍꯦ ꯅꯪ ꯑꯣꯏꯅꯤꯡꯉꯥꯏ ꯃꯥꯜꯂꯦ
ꯍꯣꯏ ꯑꯩꯗꯤ ꯂꯨꯍꯣꯡꯕꯗꯤ ꯂꯨꯍꯣꯡꯈ꯭ꯔꯦ
ꯑꯣ ꯑꯗꯨ ꯑꯣꯏꯔꯗꯤ ꯏꯆꯦ ꯑꯣꯏꯔꯤꯅꯦ ꯑꯩꯗꯤ ꯑꯉꯥꯡꯅꯤꯍꯦ
ꯑꯣ ꯍꯣꯏꯅꯦ ꯌꯥꯏ ꯍꯣꯏ ꯂꯨꯍꯣꯡꯈ꯭ꯔꯦ ꯑꯩꯗꯤ꯫
ꯑꯣ꯫
ꯎꯝ꯫
ꯉꯁꯤꯗꯤ ꯀꯔꯤ ꯃꯊꯦꯜꯡꯟ ꯆꯥꯈꯤꯒꯦ ꯑꯌꯨꯛꯇꯥ꯫
ꯁꯣꯏꯕꯨꯝꯒꯥ ꯑꯂꯨ꯫
ꯑꯣ ꯍꯥꯎꯅꯤ꯫
ꯎꯝ ꯑꯗꯨꯝ ꯍꯥꯎꯋꯦ ꯍꯥꯏꯕ ꯇꯥꯔꯦ꯫ ꯅꯪꯗꯤ ꯀꯔꯤ ꯃꯊꯦꯜ ꯆꯥꯕ꯭ꯔ꯫
ꯑꫭ ꯈꯣꯟꯗ꯭ꯔꯨꯝꯒꯥ ꯑꯂꯨ ꯆꯥꯏꯑꯦ ꯑꯈꯣꯏꯁꯨ꯫
ꯑꯩ ꯍꯥꯎꯕꯅꯦ ꯀꯨꯟꯗ꯭ꯔꯨꯝꯁꯨ ꯍꯥꯎꯕꯅꯦ꯫
ꯍꯥꯎꯇꯦꯗꯥ ꯑꯩꯒꯤꯗꯤ ꯀꯨꯟꯗ꯭ꯔꯨꯝꯗꯤ꯫
ꯑꯩꯗꯤ ꯌꯥꯎꯋꯦ ꯐꯖꯅ ꯑꯉꯥ ꯑꯀꯪꯕ ꯇꯥꯔꯒ ꯀꯣ ꯆꯥꯕꯁꯦ ꯍꯥꯎꯕꯅꯤ꯫
ꯀꯩ ꯍꯥꯏꯗꯅꯣ ꯁꯟꯒꯥ ꯁꯟꯒ ꯊꯣꯡꯕ ꯃꯇꯝꯗꯗꯤ ꯍꯥꯎꯋꯦ ꯁꯟ ꯊꯣꯡꯉꯒ ꯁꯥꯏꯟꯇꯤꯁꯅ ꯕꯣꯜꯒꯨꯝꯕ ꯊꯝꯗꯣꯛ
ꯑꯣ ꯍꯣꯏ ꯍꯣꯏ ꯍꯣꯏ ꯍꯣꯏ ꯎꯝ ꯍꯣꯏ ꯑꯁꯨꯃꯥꯟ ꯆꯥꯕꯁꯨ ꯌꯥꯝ ꯍꯥꯎꯕꯅꯤ꯫
ꯎꯝ ꯅꯠꯇ꯭ꯔꯗꯤ ꯑꯇꯩꯗꯤ ꯍꯥꯎꯇꯦ꯫ ꯆꯝꯐꯨꯠꯀꯨꯝꯕꯗꯤ ꯃꯊꯟ
ꯎꯝ꯫ ꯑꯗꯨ ꯀꯔꯤ ꯊꯕꯛ ꯇꯧꯋꯦ꯫
ꯑꯩꯔꯣ ꯀ꯭ꯂꯥꯁ ꯑꯩ ꯑꯩ ꯏꯁꯇꯨꯗꯦꯟꯅꯦ꯫
ꯑ ꯀ꯭ꯂꯥꯁ ꯆꯠꯄ꯭ꯔꯥ ꯑꯗꯨ꯫
ꯉꯁꯤꯗꯤ ꯀ꯭ꯂꯥꯁ ꯆꯠꯂꯦ ꯍꯣꯏ꯫
ꯑꯣ꯫
ꯃꯨꯛꯀꯥ ꯍꯜꯂꯥꯛꯑꯦ꯫
ꯎꯝ꯫
ꯄꯣꯊꯔꯒ ꯂꯩ ꯍꯧꯖꯤꯛꯇꯤ꯫
ꯎꯝ ꯐꯩꯅꯦ ꯑꯗꯨꯗꯤ ꯐꯖꯅ ꯇꯝꯒꯗꯕꯅꯤ꯫
ꯍꯣꯏ꯫ ꯅꯪꯗꯤ ꯆꯤꯡꯗ ꯂꯩꯕꯣ ꯆꯤꯆꯦ꯫
ꯆꯤꯡꯗ ꯂꯦ ꯍꯥꯏꯕ ꯇꯥꯔꯦ ꯍꯣꯏ ꯆꯤꯡ ꯃꯅꯥꯛꯇꯥ ꯂꯦ꯫ ꯎꯝ꯫
ꯉꯁꯤꯗꯤ ꯀꯔꯤ ꯃꯊꯦꯜ ꯆꯥꯗꯣꯏꯅꯣ ꯅꯨꯡꯗꯥꯡꯗ꯫
ꯈꯪꯗꯦꯗ ꯈꯜꯂꯒ ꯂꯦ ꯀꯔꯤ ꯃ ꯊꯦꯜ ꯊꯨꯡꯁꯤꯔꯥꯅ ꯏꯟꯆꯪꯁꯨ ꯕꯖꯦꯠ ꯖꯦ ꯇꯦꯗꯅꯥ ꯑꯗꯨ ꯏꯁꯪꯁꯨ ꯌꯥꯝꯅ ꯂꯩꯇ꯭ꯔꯦ ꯑꯗꯨꯝ ꯂꯩ ꯂꯩꯕꯁꯤꯡꯗꯣ ꯑꯗꯨꯝ ꯇꯨꯡꯕ ꯇꯥꯔꯦ꯫
ꯅꯈꯣꯏꯗꯤ ꯌꯨꯝ ꯂꯩꯅꯤꯅ ꯀꯔꯤ ꯀꯔꯥ ꯐ꯭ꯔꯥꯏ ꯀꯔꯤ ꯀꯔꯥ ꯆꯥꯔꯒ ꯑꯗꯨꯝ ꯂꯩꯕ ꯌꯥꯏꯗ꯫
ꯌꯨ ꯍꯣꯏꯅꯦ ꯍꯣꯏ ꯏꯆꯥ ꯂꯩꯕꯅꯤꯅꯥ ꯇꯝ ꯂꯩꯇ꯭ꯔꯗꯤ ꯄꯥꯏ ꯂꯩꯇꯦꯕꯥꯀꯣ ꯁꯥ ꯁꯤꯕꯤꯅꯤꯡꯉꯥꯏ ꯂꯩꯇ꯭ꯔꯗꯤ ꯑꯗꯨ ꯃꯥꯅ ꯀꯔꯤꯁꯨ ꯇꯧꯗ꯭ꯔꯥ ꯑ ꯀꯩꯅ ꯇꯧꯗ꯭ꯔꯒ ꯑꯗꯨꯝ ꯂꯩꯔꯗꯤ ꯍꯣꯏ ꯑꯍꯥꯎ ꯑꯍꯥꯎꯕ ꯃꯔꯨꯞꯁꯨꯨꯝ ꯃꯦꯠꯄ ꯑꯗꯨꯝ ꯑꯍꯥꯎꯕ ꯃꯦꯠꯂꯒ ꯇꯨ꯭ꯔꯥꯒ ꯆꯄꯩ ꯌꯥ
ꯎꯝ
ꯌꯥꯝ ꯂꯩꯕꯅꯤ ꯑꯗꯨ ꯏꯟꯁꯥꯡꯗ ꯐ꯭ꯔꯦꯁ ꯑꯣꯖꯔꯗ ꯆꯠꯇꯕꯅꯤꯅ ꯐ꯭ꯔꯦꯁꯇꯤ ꯌꯥꯝ ꯠꯇꯦꯕ ꯎꯝ
ꯆꯦꯡ ꯁꯨꯝ ꯁꯥꯏꯔ ꯂꯩꯕꯗꯤ ꯀꯩꯅꯣ ꯆꯥꯡ ꯆꯥꯡ ꯐ꯭ꯔꯦꯁ ꯐ꯭ꯔꯦꯁ ꯑꯣꯏꯕ ꯌꯥꯝ ꯇꯨꯔꯛꯄꯅꯤ
ꯎꯝ ꯑꯁ ꯍꯧꯖꯤꯛꯀꯥꯟꯗꯤ ꯏꯟꯁꯥꯡꯁꯨ ꯌꯥꯝ ꯂꯩꯌꯦ ꯑꯩꯈꯣꯏ ꯕꯖꯔꯗꯅꯤꯀꯣ ꯐ꯭ꯔꯦꯁ ꯌꯥꯝ ꯌꯥꯝꯅꯦ ꯂꯧꯅꯤꯡꯕ ꯌꯥꯝꯅꯦ ꯑꯗꯨꯁꯨ ꯀꯨꯏꯅ ꯇꯝꯕ ꯌꯥꯗꯕꯅꯤꯅ ꯑꯗꯨ ꯌꯥꯝ ꯄꯨꯔꯥꯅꯤꯡꯗꯦꯕꯀꯣ
ꯑꯣ
ꯑꯗꯨꯒꯤ ꯈꯤꯇꯪ ꯈꯤꯇꯪ ꯂꯧꯔꯒ ꯑꯗꯨꯝ ꯆꯥꯕꯅꯦ
ꯎꯝ
ꯊꯤ ꯅꯨꯡꯉꯥꯏꯕꯅꯦꯍꯦ ꯁꯤꯡꯗ
ꯍ
ꯂꯩꯕ
ꯂꯣꯏꯅꯃꯛ ꯆꯥꯅꯤꯡꯕꯁꯤꯡ ꯄꯩꯁꯥ ꯂꯩꯔꯗꯤ ꯑꯗꯨꯝ ꯂꯧꯕ ꯌꯥꯔꯦꯕ
ꯎꯝ ꯑꯗꯨ ꯅꯣꯏꯗꯤ ꯃꯄꯥꯟ ꯂꯥꯏꯔꯤꯛ
ꯑꯩ ꯇꯝꯄꯥꯛꯇ ꯂꯩꯌꯦ
ꯑꯧ ꯎꯝ ꯎꯝ ꯎꯝ
ꯅꯣꯡ ꯆꯨꯔꯗꯤ ꯐꯥꯅꯤ
ꯁꯥꯕ꯭ꯔꯣ
ꯄꯥꯛ ꯁꯥꯗꯦ ꯉꯁꯤ ꯁꯥꯏꯌꯦ ꯑꯗꯨꯝ ꯅꯣꯡꯃꯅꯤꯗꯤ ꯑꯗꯨꯝ ꯅꯣꯡꯆꯨꯨꯔꯒ ꯂꯥꯛꯑꯦ ꯑꯗꯣ ꯉꯁꯤꯗꯤ ꯁꯥꯏꯌꯦ
ꯑꯣ
ꯉꯔꯥꯡꯁꯨ ꯁꯥꯏ ꯉꯁꯤꯁꯨ ꯁꯥꯏ
ꯉꯔꯥꯡꯗꯤ ꯄꯥꯛ ꯁꯥꯗꯦ ꯑꯗꯨꯝ ꯅꯣꯡ ꯆꯨꯑꯦ
ꯑꯣ ꯑꯩꯈꯣꯏꯗꯤ ꯅꯨꯡꯁꯥ ꯁꯥꯕꯅꯤꯅ ꯌꯥꯝ ꯅꯨꯡꯁꯤꯠꯁꯨ ꯌꯥꯝꯃꯦ ꯑꯗꯨ ꯂꯩꯕ ꯅꯨꯡꯉꯥꯏ ꯉꯔꯥꯡꯒ ꯉꯁꯤꯒ ꯀꯣ ꯎꯝ
ꯆꯤꯆꯦ ꯅꯈꯣꯏꯗꯤ ꯂꯧ ꯀꯔꯤ ꯀꯥꯁ‌ꯦ ꯇꯧꯗꯕ꯭ꯔꯣ
ꯅꯣꯡ ꯆꯨꯕ ꯀꯥꯟꯗꯗꯤ ꯀꯔꯤꯁꯨ ꯇꯧꯕ ꯌꯥꯗ꯭ꯔꯦꯗ ꯅꯨꯡꯁꯥ ꯁꯥꯕꯅ ꯐꯩꯏ ꯍꯥꯏꯕ ꯇꯥꯔꯦ ꯑꯩꯈꯣꯏꯒꯤꯗꯃꯛꯇꯗꯤ
ꯑꯩꯈꯣꯏꯗꯤ ꯅꯣꯡꯆꯨꯕꯅ ꯐꯩ ꯌꯨꯝ ꯆꯠꯄ ꯐꯪꯢ ꯅꯣꯡꯆꯨꯔꯗꯤ ꯏꯁꯤꯡ ꯆꯥꯎꯔꯗꯤ
ꯑꯣ ꯍꯣꯏꯅꯦ ꯅꯣꯏ ꯃ ꯁꯨꯃꯥꯏꯅ ꯇꯩꯑꫭ ꯑꯩꯈꯣꯏꯗꯗꯤ ꯅꫭꯡ ꯑꯗꯨꯝ ꯋꯤꯛꯀꯨꯝ ꯋꯤꯛ ꯅꯨꯡꯁꯨꯀꯣ ꯑꯁꯤꯒꯨꯝꯕ ꯂꯩ
ꯎꯝ ꯑꯩꯈꯣꯏꯗꯤ ꯑꯗꯨꯝ ꯅꯣꯡ ꯆꯨꯔꯒ ꯂꯩꯕꯗꯣ ꯄꯥꯝꯃꯦ
ꯎꯝ ꯍꯣꯏ
ꯏꯁꯤꯡ ꯆꯥꯎꯔꯗꯤ ꯀ꯭ꯂꯥꯁꯁꯨ ꯆꯠꯇ꯭ꯔꯦꯅ ꯎꯝ ꯏꯁꯤꯡ ꯆꯥꯎꯔꯗꯤ ꯀ꯭ꯂꯥꯁꯁꯨ ꯆꯠꯇ꯭ꯔꯦ ꯑꯗꯨꯝ ꯂꯩꯔꯦ
ꯍꯣꯏꯅꯦ
ꯏꯁꯤꯡ ꯆꯥꯎꯕꯅꯤꯅ ꯃꯤ ꯆꯠꯄꯁꯨ ꯌꯥꯗ꯭ꯔꯦ
ꯎꯝ ꯎꯝ ꯍꯪꯕ
ꯀꯔꯤ ꯍꯥꯏꯕ ꯆꯤꯆꯦ ꯅꯪꯒꯤ ꯅꯪꯒꯤ ꯅꯦꯠꯋꯥꯛ ꯌꯥꯝ ꯐꯠꯇꯦ ꯈꯤꯇꯪ ꯇ꯭ꯔꯦꯛꯀꯤꯡ ꯆꯠꯂꯦ ꯅꯪꯒꯤ ꯈꫭꯟꯗꫭ
ꯑꯣ ꯍꯣꯏ ꯅꯦꯠꯋꯥꯛ ꯑꯩ ꯑꯩꯒꯤ ꯌꯨꯝꯗ ꯅꯦꯠꯋꯥꯛ ꯐꯥꯠꯇꯕꯅꯤꯅ ꯑꯗꯨꯝ ꯃꯄꯥꯟꯗꯀꯣ ꯀꫭꯜ ꯇꯧꯅꯤꯡꯂꯗꯤ ꯑꯗꯨꯝ ꯃꯄꯥꯟꯗ ꯇꯣꯛꯑꯦꯕ ꯑꯩꯁꯦ ꯑꯩꯒꯤ ꯀꯥꯗ ꯑꯗꯨꯝ ꯅꯦꯠꯋꯥꯛ ꯐꯖꯅ ꯅꯦꯠ ꯄꯤꯗꯦꯕ ꯀꯣ ꯑꯗꯨꯒꯤ ꯀꯣꯜ ꯇꯧꯕ ꯀꯥꯞꯗ ꯌꯥꯝ ꯋꯥꯕꯅꯦ ꯑꯩꯗꯤ ꯍꯧꯖꯤꯛꯐꯥꯎ ꯂꯣꯏꯗ꯭ꯔꯦ ꯑꯩꯒꯤꯁꯦ
ꯑꯣ ꯑꯩ ꯑꯩꯈꯣꯏ ꯑꯩꯈꯣꯏꯒꯤꯗꯤ ꯑꯁ ꯅꯦꯠꯋꯥꯛ ꯅꯨꯡꯉꯥꯏꯇ꯭ꯔꯁꯨ ꯋꯥꯗꯤ ꯋꯥꯕꯅꯤꯀꯣ ꯂꯩꯕ
ꯑꯩ ꯋꯥꯏ ꯅꯨꯡꯗꯥꯡꯗꯁꯨ ꯐꯣꯟ ꯇꯧꯕ ꯌꯥꯗꯦ ꯇꯨꯝꯂꯒ ꯀꯣ ꯃꯤ ꯇꯨꯝꯗ꯭ꯔꯤꯉꯩꯗ ꯑꯗꯨꯝ ꯐꯖꯅ ꯇꯨꯝꯂꯒ ꯋꯥꯔꯤ ꯁꯥꯕ ꯌꯥꯕꯅꯦꯕ ꯀꯥꯗ ꯅꯦꯠꯋꯥꯛ ꯐꯔꯗꯤ ꯑꯗꯣ ꯁꯨꯃꯥꯏꯅ ꯇꯧꯕꯁꯦ ꯑꯩ ꯑꯩꯒꯤꯗꯤ ꯌꯥꯗꯦꯕ ꯑꯗꯨꯒꯤ ꯑꯗꯨꯝ ꯑꯩꯒꯤ ꯉꯟꯅ ꯍꯧꯒꯠꯄ ꯀꯥꯟꯗꯁꯨ ꯑꯥ ꯉꯟꯅ ꯍꯧꯒꯠꯂꯗꯤ ꯑꯗꯨꯝ ꯅꯦꯠꯋꯥꯛ ꯐꯅꯤ ꯉꯟꯅ ꯍꯧꯒꯠꯂꯗꯤ ꯅꯦꯠꯋꯥꯛ ꯑꯗꯨꯝ ꯂꯩꯗꯣꯏꯅꯦ ꯑꯗꯣ ꯑꯁꯤꯒꯨꯝꯕ ꯃꯇꯝꯗ ꯑꯩꯅ ꯀꯣꯜ ꯇꯧꯅꯤꯡꯕ ꯋꯥꯔꯤ ꯁꯥꯟꯅ ꯁꯥꯅꯤꯡꯕꯀꯣ ꯑꯗꯣ ꯑꯁꯤ ꯃꯇꯝꯗꯗꯤ ꯃꯤ ꯇꯨꯝꯗ꯭ꯔꯤ ꯇꯨꯝꯃꯦꯕꯀꯣ
ꯎꯝ
ꯑꯗꯨꯒꯤ ꯐꯪꯗꯦꯕ ꯑꯗꯣ ꯏꯚꯤꯅꯤꯡꯒꯨꯝꯕ ꯍꯧꯖꯤꯛꯀꯥꯟꯒꯨꯝꯕꯗꯤ ꯀ꯭ꯔꯥ ꯅꯦꯠꯋ꯭ꯔ ꯇꯣ ꯅꯦꯠꯋ꯭ꯔ ꯇꯣ ꯀ꯭ꯔꯥ ꯐꯠꯇꯦ ꯍꯥꯏꯕ ꯇꯥꯔꯦ
ꯍꯧꯖꯤꯛꯀꯨꯝꯕꯗꯤ ꯃꯤ ꯌꯥꯝꯅꯁꯨ ꯄꯥꯛꯏꯕꯅꯤꯅꯀꯣ ꯃꯣꯔꯅꯤꯡꯗꯗꯤ ꯄꯥꯛ ꯄꯥꯏꯗꯕꯅꯤꯅ
ꯎꯝ꯫
ꯑꯗꯨꯒ ꯑꯁ ꯅꯪꯕꯨꯗꯤ ꯏꯃꯥꯔꯖꯦꯟꯁꯤꯒꯤ ꯀꯩꯀꯥ ꯀꯣꯜ ꯂꯩꯗꯤ ꯌꯥꯝ ꯋꯥꯅꯤꯍꯦ ꯀꯣꯜ ꯇꯧꯕ ꯑꯗꯨ ꯑꯣꯏꯔꯗꯤ
ꯑ ꯍꯣꯏ ꯑ ꯑꯣꯐꯂꯥꯏꯟ ꯀꯣꯜꯗꯤ ꯑꯗꯨꯝ ꯀꯣꯜ ꯇꯧꯔꯛꯄ ꯌꯥꯏ꯫ ꯅꯦꯠꯀꯤ ꯗꯃꯛ ꯍꯥꯏꯕꯅꯤꯗ ꯅꯦꯠꯒꯤꯗꯤ ꯌꯥ ꯌꯥꯗꯕ ꯔꯨꯝꯗꯀꯣ ꯑꯗꯣ ꯃꯤꯔꯣꯏꯅ ꯃꯇꯨꯡꯒ꯭ꯔꯕ ꯀꯥꯟꯗꯗꯤ ꯑꯗꯨꯝ ꯐꯪꯉꯦ ꯍꯥꯏꯕ ꯇꯥꯔꯦ꯫
ꯎꯝ꯫
ꯎꯝ ꯑꯗꯣ ꯃꯤ ꯍꯧꯒꯠꯄ ꯃꯇꯝ ꯐꯣꯟ ꯁꯤꯖꯤꯟꯅꯕ ꯌꯥꯝꯕ ꯃꯇꯝꯗꯗꯤ ꯑꯩꯒꯤꯁꯦ ꯌꯥꯗꯦꯕ ꯑꯗꯨꯒꯤ ꯌꯥꯝ ꯁꯥꯎꯅꯤꯡꯕꯅꯦ ꯍꯦ
ꯅꯨꯡꯉꯥꯏꯕꯤꯗꯦꯍꯦ
ꯎꯝ ꯑꯩꯒꯤ ꯏꯆꯦꯅ ꯑꯗꯨꯝ ꯍꯥꯏ ꯅꯉꯣꯟꯗ ꯅꯨꯡꯁꯤꯌꯦꯗ
ꯎꯝ꯫
ꯅꯉꯣꯟꯗ ꯅꯨꯡꯁꯤꯌꯦꯗ ꯑꯗꯨꯝ ꯀꯣꯜ ꯇꯧꯒꯦ ꯍꯥꯏꯔꯗꯤ ꯃꯄꯥꯟ ꯇꯧ ꯑꯗꯨ ꯑꯁ ꯅꯨꯡꯉꯥꯏꯇꯦꯗꯅꯀꯣ ꯃ ꯃꯁꯨ ꯑꯗꯨꯝ ꯍꯥꯏꯌꯦꯕ
ꯎꯝ꯫
ꯎꯝ ꯑꯗꯣ ꯎꯄꯥꯏ ꯂꯩꯇꯦ ꯇꯧꯅꯤꯡꯕꯒꯤꯅꯤ ꯇꯧꯅꯤꯡꯕꯒꯤ ꯎꯄꯥꯏ ꯂꯩꯇꯦ꯫ ꯑꯗꯨꯝ ꯇꯧꯅꯤꯡꯕꯒꯤ ꯑꯗꯨꯝ ꯇꯥꯟꯕꯁꯨ ꯂꯩꯇꯦ ꯑꯗꯨꯝ ꯊꯣꯛꯂꯒ ꯑꯗꯨꯝ ꯋꯥ ꯋꯥꯔꯤ ꯁꯥꯟꯅꯕꯅꯦ
ꯑꯗꯨꯝ ꯅꯪꯗꯤ ꯅꯦꯠꯋꯥꯛ ꯐꯠꯇꯕ ꯃꯐꯝꯗ ꯑꯗꯨꯝ ꯂꯩꯔꯛꯄꯅꯤꯅ ꯀꯩꯝꯁꯨ ꯈꯜꯂꯝꯃꯣꯏꯗ ꯍꯧꯖꯤꯛꯀꯤꯗꯤ
ꯄꯥꯛꯈꯪꯔꯝꯔꯣꯏꯕ ꯑꯩꯈꯣꯏꯒꯨꯝꯕ ꯆꯠꯂꯗꯤ ꯌꯥꯝ ꯁꯥꯎꯅꯤꯕ ꯀꯔꯤꯒꯤꯅꯣ ꯀꯩꯀꯥ ꯍꯥꯏꯔꯒꯀꯣ
ꯍꯣꯏ ꯎꯝ ꯍꯣꯏꯅꯦ ꯖꯤꯌꫭꯗꯤ ꯄꯥꯏꯕ ꯀꯣ ꯑꯗꯣ ꯖꯤꯌꫭ ꯁꯤꯝꯁꯦ ꯑꯩ ꯄꯥꯏꯗꯕ
ꯑꯣ ꯅꯪ ꯀꯔꯤꯄꯥ ꯏꯌꯥꯔꯇꯦꯜ ꯄꯥꯏꯕ
ꯎꯝ꯫ ꯑꯗꯨꯒꯤꯅꯤꯕ ꯖꯤꯌꫭꯗꯤ ꯑꯗꯨꯝ ꯄꯥꯏꯕ ꯄꯥꯗꯁꯨ ꯑꯗꯨꯝ ꯁꯤꯖꯤꯟꯅꯕ ꯃꯔꯛ ꯃꯔꯛꯗꯤ ꯐꯠꯇꯕ ꯃꯇꯝꯁꯨ ꯂꯩꯌꯦꯕ ꯑꯗꯨꯁꯨ ꯐꯕꯅ ꯌꯥꯝꯃꯦꯕ
ꯎꯝ꯫ ꯈꯪꯗꯦ ꯑꯦꯌꯥꯔꯇꯦꯜꯁꯦ ꯃꯐꯝ ꯃꯐꯝ ꯆꯠꯄ ꯌꯥꯗꯕꯅꯦ ꯖꯤꯌꫭꯅ ꯅꯦꯠ ꯋꯥꯛ ꯑꯗꯨꯝ ꯐꯕꯅꯦ
ꯎꯝ ꯍꯣꯏ ꯉꯁꯤ ꯅꯪ ꯆꯥꯛ ꯇꯣꯡꯒꯤꯔꯣ ꯀꯅꯥꯅ ꯇꯨꯡꯗꯣꯏꯔꯣ
ꯑꯩ ꯍꯣꯁꯇꯦꯜꯗ ꯂꯩꯌꯦ ꯆꯤꯆꯦ ꯑꯗꯨꯒꯤ ꯑꯩ ꯆꯥꯛ
ꯑꯥ ꯍꯣꯏꯅꯦ ꯍꯣꯁꯇꯦꯜꯗ ꯂꯩꯔꯗꯤ꯫ ꯆꯥꯛꯇꯤ ꯇꯨꯝꯕ ꯃꯤ ꯂꯩꯔꯝꯅꯤꯗꯅ ꯎꯝ
ꯃꯈꯣꯏꯅ ꯊꯣꯡꯕꯅꯦ ꯆꯥꯛ ꯀꯔꯤ-ꯀꯥꯗꯤ
ꯍꯥꯎꯕ꯭ꯔꯣ ꯍꫭꯁꯇꯦꯜꯒꯤ ꯏꯟꯁꯥꯡꯗꫭ
ꯑꯗꯨꯝ ꯍꯥꯎꯋꯤꯗ ꯄꯥꯛ ꯍꯥꯎꯇꯕꯗꯤ ꯅꯠꯇꯦ ꯑꯗꯨꯝ ꯍꯥꯎꯋꯦ
ꯎꯝ ꯍꫭꯏ ꯍꯥꯎꯔꯗꯤ ꯐꯔꯦ ꯍꯣꯁꯇ‌ꯦꯜꯒꯤ ꯏꯟꯁꯥꯡꯁꯨ ꯃꯤ ꯌꯥꯝ ꯃꯅꯤꯅ ꯏꯟꯁꯥꯡ ꯍꯥꯎꯇꯕꯁꯨ ꯂꯩꯑ‌ꯦꯕ ꯑꯩꯒꯤ ꯏꯅꯥꯎ ꯅꯨꯨꯄꯤꯁꯤꯡ ꯏꯅꯥꯎꯁꯤꯡ ꯂꯩꯕ ꯀꯥꯟꯗ ꯑꯁ ꯍꯣꯇꯦꯜꯒꯤ ꯏꯟꯁꯥꯡ ꯆꯥꯅꯤꯡꯗ꯭ꯔꯦ ꯑꯃꯨꯛꯀ ꯁꯤ ꯂꯥꯛꯔꯒ ꯑꯃꯨꯛꯀ ꯆꯟꯅꯤꯡꯗ꯭ꯔꯦꯅ ꯑꯁꯨꯃꯥꯏꯅ ꯍꯥꯏ ꯍꯥꯏꯔꯤꯅꯦꯕ ꯑꯗꯨꯒꯤ ꯍꯥꯏꯕ ꯋꯥꯅꯤ
ꯍꯣꯏ ꯍꯧꯖꯤꯛ ꯐꯥꯎꯗꯤ ꯗꯨꯝ ꯍꯥꯎ ꯍꯥꯎ ꯄꯤꯗ ꯍꯥꯏꯗꯤ
ꯑꯥ
ꯍꯥꯎꯕ ꯄꯥꯟꯒꯨꯝꯕ ꯁꯣꯏꯕꯨꯝꯒꯨꯝꯕ ꯀꯩꯅꯣ ꯑꯗꯨꯝ ꯁꯤꯡꯖꯨꯒꯨꯝꯕ ꯕꯣꯔꯥꯒꯨꯝꯕ ꯑꯗꯨꯝ ꯄꯤꯌꯦ
ꯑꯣ ꯐꯩꯅꯦ ꯑꯗꯨꯗꯤ
ꯎꯝ
ꯑꯗꯨ ꯆꯦꯡꯒꯨꯝꯁꯨ ꯑꯗꯨꯝ ꯂꯣꯏ ꯆ ꯆꯥꯕ ꯃꯥꯜꯂꯦꯀꯣ
ꯌꯦꯟ ꯑꯃ ꯄꯤꯌꯦ ꯑꯗꯨꯒ ꯑꯥ ꯋꯦꯅꯁꯗ‌ꯦꯗꯗꯅ ꯌꯦꯔꯨꯝ ꯄꯤꯌꯦ
ꯑꯥ
ꯑꯇꯩꯗꯤ ꯂꯣꯏꯔꯦ
ꯐꯩꯅꯦ ꯑꯗꯨꯗꯤ
ꯎꯝ ꯃꯣꯔꯅꯤꯡꯗꯗꯤ ꯗꯨꯝ ꯇꯥ ꯄꯤꯗ ꯍꯥꯏꯕꯗꯤ ꯀ꯭ꯂꯥꯁ ꯀꯩꯀꯥ ꯆꯠ ꯑꯐꯦ ꯅꯪꯗꯦꯅ ꯑꯗꯨꯒꯤ ꯃꯣꯔꯅꯤꯡ ꯒꯨꯝꯕꯗꯤ ꯌꯦꯟꯒꯨꯝ ꯌꯦꯟ ꯗꯥꯜꯒꯨꯝꯕ ꯄꯤꯌꯦ